ꯇꯥꯕ꯭ꯔꯣ ꯇꯥꯔꯦ ꯇꯥꯔꯦ ꯀꯩꯗꯧꯔꯝꯃꯤꯅꯣ ꯆꯥꯛ ꯆꯥꯛ ꯊꯣꯡꯉꯦ
ꯀꯔꯤ ꯏꯟꯖꯥꯡ ꯀꯔꯤ ꯏꯟꯖꯥꯡ
ꯆꯠꯂꯣꯗ ꯉꯥꯏꯔꯥꯡ ꯊꯣꯡꯕ ꯅꯠꯇꯦ ꯑꯩ ꯉꯁꯤ ꯊꯣꯡꯗꯣꯛꯄ
ꯐꯔꯦ ꯐꯔꯦ
ꯈꯦꯆ꯭ꯔꯤ ꯆꯥꯟꯅꯕ ꯌꯥꯏꯌꯦ ꯀꯥꯡꯁꯨ ꯀꯨꯏꯁꯜꯂꯛꯇ꯭ꯔꯦ
ꯀꯥꯡꯁꯨ ꯀꯨꯏꯔꯛꯇ꯭ꯔꯕꯅꯤ ꯉꯁꯤꯒꯤ ꯇꯥꯡ ꯇꯔꯥꯅꯤꯊꯣꯏ ꯇꯔꯥ ꯇꯔꯨꯛꯇꯅꯦ ꯌꯦꯡꯉꯨ ꯅꯠꯇ꯭ꯔꯒꯅ ꯃꯌꯥꯝꯒꯤ ꯄꯥꯜꯂꯤ ꯉꯥꯏꯔꯁꯦ ꯍꯥꯏꯕ꯭ꯔꯣ
ꯃꯌꯥꯝꯒꯤ ꯄꯥꯜꯂꯤ ꯅꯥꯢꯔꯥꯖꯦꯗꯤ ꯀꯩꯅꯣ ꯑꯃꯥꯅ ꯑꯃꯨꯛ ꯊꯣꯡ ꯑꯃꯨꯛ ꯊꯣꯡ ꯇꯧꯖꯦ ꯍꯥꯏꯔꯣ ꯑꯣ ꯉꯥꯏꯕ ꯇꯜꯂꯦꯍꯦ ꯃꯣꯏ ꯉꯥꯏꯕꯒ ꯆꯥꯅꯤꯡꯗꯦ
ꯅꯪꯗꯤ ꯌꯦꯟꯒ ꯆꯥꯅꯤꯡꯕ ꯃꯥꯜꯂꯦ
ꯑꯩꯗꯤ ꯌꯦꯟꯒ ꯆꯥꯅꯤꯡꯉꯦ
ꯑꯩ ꯈꯪꯉꯦ ꯅꯪ ꯍꯥꯏ ꯈꯨꯍꯥꯏꯗꯣ ꯑꯃꯗꯨꯁꯨ ꯍꯧꯗꯣꯛꯑꯝꯕꯅꯦ ꯑꯌꯨꯛꯇ ꯑꯣꯟꯊꯣꯛꯑꯕꯅꯤꯅ ꯑꯩꯈꯣꯏ ꯆꯥꯟꯅꯖꯩ ꯍꯥꯏꯕꯗꯣ ꯆꯥꯟꯅꯕ ꯌꯥꯔꯕ ꯖꯥꯠꯅꯦꯅ ꯍꯥꯏꯔꯝꯕꯅꯦ
ꯌꯥꯔꯦ ꯍꯥꯢꯕ ꯑꯗꯣ ꯍꯥꯢꯗꯤ ꯀꯥꯅ ꯀꯥꯅ ꯆꯥꯅꯤꯡꯉꯤꯅꯣ ꯍꯪꯉꯥꯡꯒ ꯆꯥꯅꯤꯡꯕ ꯃꯤꯒ ꯌꯥꯎꯔꯣ ꯌꯥꯎꯅꯤꯡꯗꯥꯕꯩ ꯇꯣꯛꯑꯣ ꯍꯥꯏꯔꯒ
ꯑꯗꯨꯅꯤ ꯅꯠꯇ꯭ꯔꯥ
ꯅꯠꯇ꯭ꯔꯥ ꯀꯩꯗꯧꯔꯦ ꯑꯩꯈꯣꯏꯗꯤ ꯑꯗꯨꯝ ꯏꯆꯥꯗ ꯆꯥꯔꯅꯤ
ꯈꯣꯢꯗꯤ ꯢꯆꯥ ꯆꯥꯔꯅꯤ ꯑꯩꯅ ꯆꯥꯅꯤꯡꯗꯕꯗꯤ ꯀꯩ ꯈꯠꯇꯅꯤ ꯍꯥꯢꯕ
ꯅꯣꯏ ꯆꯥꯒꯦꯔ ꯆꯥꯔꯣꯏꯔ ꯑꯈꯣꯢꯗꯤ ꯏꯆꯥ ꯆꯥꯔꯥꯅꯤꯅꯦ ꯍꯧꯕꯤꯔꯝꯕꯩ ꯋꯥꯅꯤꯅ
ꯐꯖꯗꯦ ꯅꯪ ꯀꯥꯏꯌꯣ ꯑꯃ ꯑꯃꯗ ꯂꯣꯠꯂꯁꯨ ꯁꯤꯗꯤ ꯐꯣꯡꯅ ꯀꯥꯝꯗꯧꯔꯤꯕꯅꯤꯅ
ꯀꯥꯝꯗꯣꯔꯤꯕꯅꯦ ꯍꯦꯛꯇꯥ ꯑꯗꯨꯅꯤ ꯍꯌꯦꯡ ꯃꯟꯗꯦ ꯁꯧꯒꯔꯤ ꯑꯃ ꯊꯣꯡꯉꯦ ꯀꯥꯡꯈꯧ ꯑꯃ ꯉꯧꯔꯅꯤ
ꯎꯝ ꯎꯝ
ꯂꯣꯏꯔꯦ ꯁꯤꯃꯉꯥꯢ
ꯑꯈꯣꯢꯗꯤ ꯁꯦꯕꯣꯠ ꯑꯃ ꯊꯣꯡꯉꯦ ꯃꯣꯔꯣꯛ ꯑꯃ ꯃꯦꯠꯂꯅꯤ
ꯀꯅꯣ ꯉꯥꯀꯨꯞ ꯃꯀꯛꯀ ꯑꯝꯇ ꯂꯩꯖꯗ꯭ꯔꯕꯣ
ꯂꯩꯖꯗ꯭ꯔꯦ ꯉꯔꯥꯡꯗꯥꯡ ꯂꯣꯏꯒ꯭ꯔꯦ
ꯂꯩꯕꯤꯌꯨ ꯁꯣꯠꯂꯨꯆꯣ
ꯑꯁ ꯑꯗꯨꯒꯤ ꯒꯠꯁꯀ ꯂꯩꯖꯗ꯭ꯔꯦꯗ ꯀꯥꯏ
ꯁꯣꯠꯂꯨꯆꯣ ꯆꯠꯂꯨ
ꯄꯪꯁꯣꯠꯇ ꯁꯣꯠꯂꯨ ꯄꯪꯆꯥꯗ ꯆꯥꯔ ꯂꯣꯏꯔꯦ
ꯂꯥꯁꯇ ꯑꯁ ꯗꯨꯀꯥꯟ ꯇꯥꯛꯊꯣꯛꯎꯕ ꯑꯩꯅ ꯂꯥꯜꯂꯗ꯭ꯔꯥ ꯍꯥꯢꯔꯛꯇꯅ
ꯑꯗꯨꯅꯦ ꯍꯥꯏꯖꯦ ꯑꯩꯕꯨ ꯉꯍꯥꯟꯋꯥꯏꯗꯤ ꯈꯔ ꯐꯪꯒꯨꯝ ꯇꯧꯕꯅꯦ ꯍꯦꯟꯖꯜꯂꯦꯅꯦ ꯁꯨꯝ ꯑꯅ
ꯀꯅꯥ ꯏꯟꯖꯜꯂꯛꯑ ꯖꯥꯠꯅꯣꯅ
ꯈꯪꯗꯨꯅ ꯍꯥꯏꯁ
ꯎꯝ
ꯅꯪ ꯅ ꯆꯥꯛ ꯂꯣꯢꯔꯕꯣ
ꯂꯣꯏꯔꯦ ꯎꯝ ꯢꯪꯖꯥꯡꯗꯣ ꯀꯨꯀꯔꯗ ꯀꯥꯝꯊꯣꯛꯄ ꯑꯩꯅ ꯄꯨꯜꯂꯞ ꯑꯗꯨꯒꯤ ꯃꯅꯤꯟ ꯆꯠꯍꯜꯂꯒ ꯊꯨꯝ ꯊꯥꯛꯑꯒꯗꯪ ꯂꯣꯏꯔꯦ ꯎꯝ ꯆꯥꯛꯇꯤ ꯂꯣꯏꯔꯦ ꯃꯨꯊꯠꯈ꯭ꯔꯦ
ꯐꯔꯦꯅꯦ ꯊꯕꯛ ꯂꯣꯏꯔꯦꯅꯦ ꯑꯩ ꯉꯁꯤ ꯐꯤ ꯁꯨꯒꯦ ꯇꯧꯕꯅꯤ ꯅꯣꯡꯖꯤ ꯇꯣꯛꯑꯦ
ꯍꯣꯅꯦ ꯅꯪꯒꯤ ꯉꯍꯥꯟ ꯀꯨꯔꯇꯤ ꯂꯩꯍꯧꯕꯗꯣ
ꯑꯥ
ꯑꯗꯨꯁꯨ ꯁꯨꯗꯣꯛꯑꯒꯦꯅ ꯑꯗꯨꯒꯗꯤ ꯌꯦꯡꯉꯣ ꯇꯧꯔꯤꯖꯦ ꯍꯌꯦꯡ ꯃꯅꯝ ꯃꯃꯛ ꯅꯝ ꯊꯤꯔꯗꯤ ꯑꯩ ꯀꯝꯐꯣꯔꯠ ꯂꯩꯇꯕ
ꯁꯨꯔꯣꯅꯣ ꯑꯩꯖꯨ ꯀꯝꯐꯣꯠ ꯂꯩꯇꯦꯅ ꯑꯩꯖꯨ ꯁꯨꯗ꯭ꯔꯤꯟ ꯀꯪ ꯉꯝꯗ꯭ꯔꯒꯗꯤ ꯇꯜꯂꯦꯅ
ꯗꯦ ꯑꯩꯖꯨ ꯗꯨꯝ ꯁꯨꯖꯔꯒꯦꯕꯨ
ꯑꯩ ꯁꯨꯗ꯭ꯔꯦ ꯇꯜꯂꯦ ꯍꯌꯦꯡ ꯃꯑꯣꯡ ꯌꯦꯡꯉ ꯁꯨꯔꯒꯦ
ꯎꯝ ꯍꯣꯏ ꯁ꯭ꯀꯨꯜ ꯍꯜꯂꯛꯑꯖꯨ
ꯎꯝ ꯎꯝ ꯁ꯭ꯀꯨꯜ ꯍꯂꯛꯑ ꯃꯑꯣꯡ ꯌꯦꯡ ꯉꯜꯂꯤꯕꯅꯤꯅ ꯀꯥꯏꯗꯩ ꯁꯤ ꯋꯦꯗꯔ ꯁꯨꯔꯗꯤ ꯍꯌꯦꯡ ꯁꯦꯠꯅꯤꯡꯉꯥꯏ ꯑꯝ ꯂꯩꯔꯔꯣꯏ
ꯍꯥꯏꯗꯤ ꯑꯩ ꯑꯗꯨꯝ ꯐꯝꯃꯤ ꯃꯌꯥꯝ ꯅꯝꯖꯟꯂꯤꯕ ꯀꯨꯔꯇꯤꯅ ꯑꯁꯨꯗꯕ ꯃꯌꯥꯝ ꯂꯩꯔꯤꯑꯦꯕ
ꯎꯝ
ꯑꯗꯨꯗꯨꯒꯤ ꯄꯨꯂꯞ ꯁꯨꯒꯦ ꯇꯧꯕꯅꯦ ꯇꯣꯛꯑꯦ ꯁꯨꯗ꯭ꯔꯦ ꯑꯃꯨꯛ ꯉꯁꯤꯖꯨ ꯀꯨꯔꯇꯤꯖꯨꯅꯦ ꯂꯣꯢ ꯃꯟꯖꯜꯂꯛ ꯑꯦ ꯑꯍꯟꯕ ꯈꯗ꯭ꯔꯛ
ꯑꯍꯟꯕ ꯁꯤꯜꯂꯣ ꯍꯥꯏꯅꯤ ꯀꯨꯔꯇꯤꯗꯣ ꯑꯍꯟꯕ ꯍꯥꯏꯅꯤ ꯄꯨꯜꯂꯞ ꯇꯪ ꯑꯍꯨꯝ ꯃꯔꯤꯗꯪ ꯂꯩꯗ ꯌꯥꯔꯔꯣꯏ
ꯑꯗꯨꯅ ꯍꯥꯏꯖꯦ ꯌꯥꯔꯣꯏ ꯑꯩ ꯌꯥꯗ꯭ꯔꯦ
ꯎꯝ ꯎꯪ ꯅꯪ ꯃꯅꯤꯡꯗꯩ ꯃꯤꯅ ꯃꯁꯛ ꯈꯪꯉꯦꯕ
ꯈꯪꯉꯦ ꯈꯪꯉꯦ ꯌꯥ
ꯇꯨꯡꯗꯩ ꯀꯧꯔꯛꯑꯦꯗꯣ
ꯑꯩꯅ ꯍꯦꯛ
ꯅꯪꯅ ꯍꯦꯛ ꯑꯣꯖꯥ ꯑꯣꯏꯔꯛꯄꯗꯩꯩ ꯑꯥ ꯑꯩꯖꯨ ꯍꯨꯖꯤꯛ ꯍꯥꯏꯒꯦ ꯇꯧꯏꯅꯤ ꯅꯪꯅ ꯍꯦꯛ ꯑꯣꯖꯥ ꯑꯣꯏꯔꯛꯄꯗꯩ ꯑꯣꯏꯔꯝꯒꯅꯤꯅ ꯍꯥꯏꯒꯦ
ꯑꯩꯅ ꯍꯦꯛ ꯑꯣꯖꯥ ꯑꯣꯢꯔꯛꯄꯗꯩ ꯁꯦꯠꯂꯛꯄ ꯀꯨ꯭ꯔꯇꯤ ꯃꯥꯅꯦ ꯑꯩꯅ ꯍꯦꯛ ꯑꯣꯢꯔꯛꯄꯗꯒꯤꯩ ꯁꯦꯠꯂꯛꯄ ꯉꯥꯛꯇꯅꯤ꯫
ꯂꯩꯌꯨ ꯂꯩꯌꯨ ꯀꯨꯏ ꯃꯟꯒꯦꯔꯦ ꯌꯥꯔꯦ ꯁꯥꯎꯔꯝꯃꯅꯤ ꯀꯨ꯭ꯔꯇꯤꯗꯨꯅ ꯀꯔꯤꯅꯣ ꯇꯣꯂꯣꯑꯁꯨ ꯐꯥꯅ ꯌꯥꯝ ꯆꯥꯈꯔꯦ ꯑꯃꯠꯇꯗꯤ ꯁꯤꯟ ꯌꯥꯝꯕꯅꯦ꯫
ꯆꯍꯤ ꯀꯌꯥꯅꯣꯝ ꯁꯨꯈ꯭ꯔꯦ ꯃꯁꯤ ꯍꯦꯟꯁꯨ ꯍꯦꯟꯃꯟꯈ꯭ꯔꯦꯅ
ꯑ ꯄꯩꯁꯥ ꯍꯣꯏ ꯆꯍꯤ ꯑꯅꯤ ꯑꯍꯨꯝ ꯂꯩꯇꯦ ꯍꯥꯏꯔꯁꯨ ꯀꯨꯏꯃꯟꯈꯔꯦꯕ ꯀꯥꯏꯅ
ꯑꯗꯨꯅꯦ ꯍꯥꯏꯖꯦ ꯀꯨꯃꯟꯈ꯭ꯔꯦꯕ ꯑꯩ ꯁꯤꯟꯗ ꯌꯥꯔꯔꯣꯏ ꯈꯔ ꯂꯩꯔꯒ ꯁꯤꯜꯂꯒꯦ ꯈꯔ ꯂꯩꯕ ꯍꯥꯢꯖꯦ ꯀꯩꯗꯧꯉꯥꯏꯅꯣ ꯈꯪꯗꯦ ꯃꯇꯥꯡ ꯆꯥꯛꯑꯀꯥꯟꯗ ꯁꯦꯒꯥꯏꯔ ꯀꯥꯟꯗ
ꯁꯦꯒꯥꯏ ꯁꯦꯒꯥꯏꯗ꯭ꯔꯤ ꯄꯥꯎꯗꯤ ꯁꯤꯜꯂꯣ ꯍꯥꯏꯕꯩ ꯋꯥꯅꯤꯉꯣ ꯁꯨꯝ ꯑꯩꯁꯨ ꯃꯉꯥꯏ ꯑꯩꯒꯤꯁꯨ ꯎꯝ ꯑꯩꯈꯣꯏ ꯆꯦ ꯃꯊꯪ ꯒꯨꯍꯥꯇꯤ ꯆꯠꯀꯅꯤꯍꯥꯟ ꯉꯥꯏꯔꯒ ꯂꯩꯕꯤꯔꯛꯅꯕ
ꯉꯥꯏꯔꯣꯗꯪ ꯃꯣꯏꯔꯣꯝꯗꯗꯤ ꯍꯣꯡꯉꯤꯅꯦ ꯑꯩꯈꯣꯏ ꯁꯋꯥ꯭ꯏꯗꯗꯤ ꯑꯁ
ꯂꯩꯕꯤꯔꯛꯅꯕ ꯉꯥꯢꯔꯒꯦ ꯃꯥ ꯆꯠꯂꯗꯤ ꯑꯗꯨꯝ ꯂꯩꯔꯛꯄꯅꯦꯕ ꯑꯗꯨꯅ ꯑꯩ ꯐꯤꯔꯣꯜꯁꯦ ꯃꯥꯅ ꯊꯕꯛ ꯆꯠꯊꯣꯛꯄꯗ ꯂꯩꯔꯛꯄ ꯉꯥꯛꯇ ꯑꯣꯏꯔꯝꯒꯅꯤ
ꯑꯃ ꯅꯤ ꯄꯥꯜꯂꯦ
ꯆꯨꯖꯥꯛ ꯄꯥꯝꯕꯤ ꯀꯌꯥꯅꯣ ꯍꯧꯔꯤꯁꯤꯅ꯫
ꯌꯥꯝ ꯄꯤꯛꯄ ꯌꯥꯝ ꯍꯆꯥꯎ ꯆꯥꯎ ꯄꯥꯟꯗꯕ
ꯑꯗ ꯑꯅꯤꯗꯣ ꯆꯨꯖꯥꯛ ꯑꯅꯤꯁꯦ ꯆꯥ ꯌꯥꯔꯕꯗꯨꯒꯤ ꯑꯩꯅ ꯍꯦꯛ ꯇꯠꯂꯒ ꯌꯥꯝ ꯃꯔꯨꯗꯣ ꯐꯖꯅ ꯆꯪꯉꯝꯗꯦꯕ ꯍꯦꯛ ꯇꯠꯂꯒ ꯍꯥꯞꯆꯤꯟꯕ ꯇꯥꯕ꯭ꯔꯣ